ꯍꯜꯂꯣ
ꯑꯣ
ꯀꯩꯗꯕ꯭ꯔꯥ
ꯀꯔꯤꯁꯨ ꯇꯧꯗꯦ ꯑꯗꯨꯝ ꯇꯨꯝꯐꯝꯗ ꯍꯤꯞꯔꯤꯌꯦ
ꯑꯣ ꯆꯥꯛ ꯆꯥꯔꯕ꯭ꯔꯣ
ꯆꯥꯛ ꯎꯝ ꯆꯥꯔꯦ ꯅꯣꯏꯗꯤ
ꯑꯥ ꯑꯩꯈꯣꯏꯁꯨ ꯆꯥꯔꯦ
ꯑꯣ
ꯀꯔꯤ ꯃꯊꯦꯜ ꯆꯥꯕ꯭ꯔꯣ
ꯉꯁꯤꯗꯤ ꯈꯣꯝꯊꯣꯛꯄꯤ ꯍꯥꯏꯕ꯭ꯔꯥ ꯑꯗꯨ ꯆꯥꯏ
ꯑꯣ ꯍꯥꯥꯎꯔꯝꯒꯅꯤ ꯎꯝ ꯑ ꯉꯁꯤ ꯑꯩꯈꯣꯏ ꯐꯤꯁ ꯆꯥꯏ
ꯑꯦ
ꯑꯥ
ꯉꯥ ꯍꯥꯏꯕ ꯅꯠꯇ꯭ꯔꯣ
ꯍꯣꯏ ꯉꯥꯠ ꯆꯥꯏꯕ ꯉꯁꯤ ꯑꯦ ꯅꯪꯁꯨ ꯍꯦꯟꯅ ꯍꯥꯎꯒꯅꯤꯗ
ꯈꯨꯏꯗꯤ ꯆꯥꯃꯟꯗꯅ ꯎꯄꯥꯏ ꯂꯩꯇꯕꯗꯨꯅ ꯆꯥꯔꯦ ꯆꯥꯏꯌꯦ
ꯑꯣ
ꯍꯟꯗꯛꯇꯤ ꯑꯗꯨ ꯃꯇꯝꯅꯤꯅꯥꯀꯣ
ꯑꯥ ꯑꯥ
ꯎꯝ
ꯆ꯭ꯔꯁ ꯆꯠꯄ꯭ꯔ ꯉꯁꯤ
ꯑꯩꯈꯣꯏꯗꯤ ꯆ꯭ꯔꯁ ꯆꯠꯇ꯭ꯔꯦ
ꯑꯣ ꯀꯩꯒꯤ
ꯉꯁꯤ ꯆꯥꯔꯁ ꯈꯔ ꯂꯥꯞꯄꯀꯣ
ꯑꯣ
ꯒꯥꯔꯤ ꯂꯩꯇꯝꯅꯤꯅ ꯆꯠꯇ꯭ꯔꯦ
ꯑꯥ
ꯒꯥꯔꯤ ꯊꯧꯕ ꯃꯤꯗꯤ ꯑꯁꯤꯗ ꯂꯩꯇꯕ
ꯑꯥ ꯑꯣ ꯈꯨꯨꯟꯗꯁꯨ ꯆꯔꯁ ꯆꯔꯁ ꯂꯥꯞꯄꯗꯤ ꯋꯥꯏꯌꯦꯀꯣ
ꯎꯝ ꯑꯩ ꯈꯨꯟꯗ ꯂꯩꯇꯕꯀꯣ
ꯑꯣ
ꯇꯝ ꯇꯝꯄꯥꯛꯇ ꯂꯩꯕ
ꯑꯣ
ꯑꯉꯥꯡꯁꯤꯡ ꯁ꯭ꯀꯨꯜ ꯀꯥꯕꯒꯤꯀꯣ
ꯑꯣ ꯑꯣ
ꯅꯪꯗꯤ ꯌꯨꯝ ꯄꯥꯟꯈ꯭ꯔꯦ
ꯍꯣꯏ ꯑꯩꯁꯨ ꯌꯨꯝ ꯄꯥꯟꯈ꯭ꯔꯦ ꯏꯆꯥ ꯑꯅꯤ ꯂꯩꯌꯦ ꯑꯣꯍꯣ ꯑꯣ ꯑꯣ ꯑꯩ ꯑꯉꯥꯡ ꯑꯅꯤ ꯂꯩꯌꯦ
ꯑꯦ ꯅꯨꯄꯤꯔꯥ ꯅꯨꯄꯥꯔꯥ
ꯅꯨꯄꯤ ꯑꯃꯒ ꯅꯨꯄꯥ ꯑꯃ
ꯎꯝ ꯌꯥꯝ ꯐꯩꯅꯦ ꯎꯝ
ꯑꯁ ꯀꯗꯥꯏꯗꯒꯤꯅꯣꯗ ꯑꯉꯥꯡ ꯑꯉꯥꯡ ꯑꯣꯏꯔꯤꯕꯅꯤꯅ ꯈꯠꯅꯕꯁꯤꯅꯀꯣ ꯃꯊꯥ ꯁꯥꯏ
ꯆꯥꯎꯒ꯭ꯔꯕ꯭ꯔꯣ
ꯍꯥ
ꯆꯥꯎꯈ꯭ꯔꯕ꯭ꯔꯕ
ꯅꯠꯇꯦ ꯑꯃꯅ ꯆꯍꯤ ꯑꯃ ꯑꯗꯨꯒ ꯑꯃꯅ ꯆꯍꯤ ꯍꯨꯝ ꯎꯝ ꯍꯣꯏ ꯄꯤꯛꯂꯤꯌꯦ
ꯎꯝ ꯑꯩꯒꯤꯗꯤ ꯆꯍꯤ ꯇꯔꯦꯠ ꯁꯨꯔꯦ ꯅꯨꯄꯤ ꯎꯝ
ꯑꯣ ꯑꯣ
ꯌꯥꯎꯒꯗꯦ ꯃꯥ ꯀ꯭ꯂ ꯀ꯭ꯂꯥꯁ ꯐꯣꯟꯟ ꯀꯥꯗꯦ
ꯑꯣ
ꯂꯥꯁ ꯂꯥꯁ ꯏꯌꯥꯔꯁꯨ ꯋꯥꯟ ꯀꯥꯕ ꯑꯃꯨꯛꯀ ꯋꯥꯟ ꯀꯥꯕ
ꯑꯣ ꯔꯄꯤ ꯇꯧꯍꯟꯕ꯭ꯔꯥ ꯑꯣ ꯑꯣ ꯌꯥꯔꯦ ꯎꯝ ꯎꯝ ꯐꯩꯗꯤ ꯀꯔꯤ ꯇꯧꯒꯔꯥ
ꯀꯔꯤ ꯍꯣꯠꯅꯕ꯭ꯔꯣ ꯅꯪꯗꯤ
ꯔ ꯑ ꯃ ꯑꯣ ꯌꯨꯝꯗ ꯀꯩꯅꯣ ꯐꯤ ꯃꯆꯥ ꯃꯆꯥ ꯇꯨꯔꯒ ꯀꯣ
ꯎꯝ
ꯐꯅꯦꯒꯨꯝꯕ ꯑꯗꯨꯝ ꯆꯪꯖ꯭ꯔꯥ ꯇꯨꯔꯒ ꯂꯩꯕꯅꯤꯗ ꯎꯝ ꯎꯝ ꯅꯪꯗꯤ ꯀꯔꯤ ꯀꯔꯤ ꯇꯔꯕ꯭ꯔꯥ
ꯑꯩꯗꯤ ꯀꯔꯤꯁꯨ ꯇꯧꯗꯦꯗ ꯑꯗꯨꯝ ꯃꯔꯛ ꯃꯥꯔꯛꯇ ꯏꯪꯈꯣꯟ ꯍꯣꯠꯅꯩ ꯑꯗꯨꯝ ꯀꯩ ꯈꯥꯎ ꯄ꯭ꯂꯥꯁꯇꯛ ꯈꯥꯎꯗꯣ ꯑꯗꯨ ꯃꯔꯛ ꯃꯔꯛꯇꯣ ꯁꯥꯏꯌꯦ
ꯑ
ꯁꯥꯕꯅ ꯉꯂꯤꯗ
ꯑꯣ ꯑꯣ ꯎꯝ ꯍꯌꯦꯡꯗꯤ ꯀꯔꯤ ꯇꯧꯒꯦꯔꯥ
ꯍꯥꯌꯦꯡꯗꯤ ꯑꯗꯣ ꯉꯁꯥꯏ ꯈꯣꯝꯗꯣꯛꯄꯤꯗꯣ ꯑꯃꯨꯛ ꯊꯤꯕ ꯆꯠꯒꯀꯦ
ꯑꯣ ꯑꯗꯨꯗꯨ ꯐꯣꯔꯦꯁ ꯖꯥꯎꯑꯣꯏ
ꯎꯝ ꯈꯔ ꯈꯔ ꯍꯧꯕꯗ ꯉꯥꯏꯔꯤꯕꯅꯦꯕ ꯑꯗꯨꯝ ꯆꯔꯥ ꯆꯔꯥ ꯊꯥꯕꯗꯣ
ꯑ ꯑꯥ
ꯌꯥꯝꯅ ꯊꯣꯛꯇ꯭ꯔꯤꯕ
ꯑꯣ
ꯅꯣꯏꯗꯤ ꯆꯥꯕ ꯐꯪꯂꯝꯃꯣꯏꯀꯣ
ꯑꯁ ꯑꯗꯨ ꯀꯔꯤꯔ ꯑꯩ ꯈꯤꯖꯅ ꯈꯪꯗꯦꯅ ꯑꯗꯨꯗꯤ ꯃꯦ ꯃꯨꯁꯨꯜꯒꯤ ꯇꯥꯞꯀ ꯂꯩꯕ꯭ꯔꯥ
ꯃꯁꯔꯨꯝ ꯀꯩꯅꯣ ꯂꯩꯕꯥꯛꯇ ꯈꯔ ꯃꯅꯥꯏ ꯊꯣꯛꯄꯗꯣ
ꯑꯣ ꯑꯣ ꯌꯝ
ꯈꯔ ꯍꯧꯖꯤꯛ ꯎ ꯁꯥꯡꯕ ꯅꯠꯇꯕ ꯈꯔ ꯈꯔ ꯉꯥꯡꯕ ꯂꯩꯕꯗꯣ ꯉꯥꯡꯕꯗꯣ ꯍꯧꯖꯤꯛ ꯌꯨꯇ꯭ꯌꯨꯞꯇ ꯑꯣ ꯌꯥꯝꯅꯀ ꯕꯥꯢꯔꯦꯜ ꯒꯨꯝꯕ ꯆꯠꯄꯗꯣ
ꯑꯣ ꯑꯣ ꯑꯣ ꯑꯣ
ꯀꯣꯝꯊꯣꯛꯄꯤ ꯍꯥꯏꯌꯦꯕ
ꯑꯣ ꯑꯣ ꯑꯣ ꯃꯩꯇꯩꯂꯣꯟꯁꯨ ꯂꯣꯏꯅꯁꯨ ꯁꯨꯅ ꯈꯪꯗꯕꯒꯤ ꯋꯥꯏꯑꯦ
ꯃꯦ
ꯎꯝ
ꯑꯩꯈꯣꯏꯗꯤ ꯈꯪꯗꯤ ꯈꯪꯉꯦꯕ ꯑꯗꯨ ꯉꯥꯡꯊꯣꯛꯄ ꯀꯥꯟꯗꯗꯤ ꯑꯗꯨꯝ ꯉꯥꯡꯗꯕꯒꯤꯀꯣ ꯈꯔ ꯍꯩꯇꯕ
ꯑꯣ ꯑꯍꯝ ꯑꯩꯈꯣꯏꯁꯨ ꯆꯞ ꯃꯥꯟꯅꯩꯗ
ꯎꯝ
ꯎꯝ ꯎꯝ
ꯋꯥꯔꯤ ꯁꯥꯟꯅꯔꯒ ꯑꯗꯨꯝ ꯍꯥꯏꯔꯛꯒꯅꯤ
ꯍꯣꯏ ꯋꯥꯔꯤ ꯁꯅꯥ ꯁꯅꯥꯔꯒ ꯈꯔ ꯈꯔ ꯍꯥꯏꯔꯛꯄꯅꯦ ꯃꯤꯒꯨꯝꯅ ꯌꯥꯝ ꯍꯥꯏꯕ ꯅꯠꯇꯦ
ꯎꯝ
ꯎꯝ
ꯀꯩꯅꯣ ꯁꯥꯟꯅꯥꯗꯁꯨ ꯍꯩꯇꯕꯅꯤꯗ ꯑꯗꯨꯝꯣꯡ ꯈꯪꯂꯁꯨ ꯋꯥ ꯉꯥꯡꯗ꯭ꯔꯗꯤꯀꯣ
ꯍꯣꯏ
ꯑꯥꯡꯀꯇꯤ ꯑꯗꯨꯝ ꯍꯩ ꯍꯩꯇꯕꯅꯦꯕ
ꯑꯣ ꯍꯣꯏ ꯑꯗꯨꯅꯦ ꯎꯝ ꯒꯥꯔꯤ ꯇꯝꯕꯀ ꯆꯞ ꯃꯥꯟꯅꯕꯅꯦ
ꯎꯝ
ꯎꯝ ꯎꯝ
ꯅꯪꯒꯤ ꯐꯤ ꯇꯨꯑꯦ ꯍꯥꯏ ꯑꯗꯨ ꯀꯔꯤꯁ ꯑꯗꯨꯝ ꯁꯤꯠꯇ꯭ꯔꯣ ꯑꯗꯨꯝ ꯑꯣꯗꯔ ꯒꯨꯝꯕ ꯑꯗꯨꯝ ꯂꯥꯛꯄ꯭ꯔꯣ
ꯎꯝ ꯅꯠꯇꯦ ꯑꯩ ꯑꯗꯨꯝ ꯌꯨꯝꯗ ꯁꯤꯠꯅꯤꯡꯉꯥꯏ ꯃꯆꯥ ꯃꯆꯥ ꯇꯨꯕꯅꯤꯗ
ꯑꯣ ꯑꯣ ꯑꯣ ꯐꯩꯌꯦ ꯑꯗꯨꯁꯨ
ꯍꯥꯏꯦ
ꯎꯝ
ꯎꯝ
ꯑꯗꯨꯗ ꯄꯨꯟꯁꯤꯁꯦ ꯉꯝꯅ ꯉꯝꯅꯉꯥꯏ ꯍꯤꯡꯕ ꯇꯔ
ꯑꯗꯨꯅꯦ ꯑꯗꯨꯅꯦ ꯎꯝ ꯎꯝ ꯎꯝ
ꯑꯦ ꯍꯥꯏꯒꯔꯦ
ꯎꯝ
ꯅꯣꯏ ꯃꯤ ꯀꯌꯥ ꯂꯩꯕ꯭ꯔꯥ
ꯑꯩꯈꯣꯏ ꯑꯩꯈꯣꯏ ꯀꯩꯅꯣꯅꯦ ꯑ ꯃꯤ ꯀꯩꯅꯣ ꯈꯛ ꯇꯜꯂꯦ ꯃꯤ ꯃꯔꯤꯈꯛ ꯇꯜꯂꯦ
ꯎ
ꯎꯝ
ꯑꯩꯈꯣꯏꯁꯨ ꯅꯍꯥꯟ ꯃꯤ ꯃꯔꯤ ꯂꯩꯕ ꯑꯗꯨ ꯃꯤ ꯑꯅꯥꯕꯁꯨ ꯈꯔ ꯂꯥꯛꯄꯀꯣ
ꯑꯣ ꯑꯣ
ꯑꯥꯕ ꯍꯕꯨꯁꯨ ꯈꯔ ꯂꯥꯛꯄ
ꯑꯣ ꯑꯣ ꯑꯣ ꯑꯣ ꯑꯅꯥꯕ ꯌꯦꯡꯕꯁꯨ ꯋꯥꯋꯦꯀꯣ ꯊꯕꯛ ꯆꯤꯜꯂꯦ ꯎꯝ
ꯇꯝꯕ ꯃꯊ
ꯑ ꯑꯗꯨꯅꯦ ꯑꯉꯃꯆꯥ ꯎꯝ ꯑꯣ ꯑꯉꯥꯡ ꯃꯆꯥꯒ ꯁꯤꯦ ꯑꯃꯒ ꯆꯞ ꯃꯥꯟꯅꯕꯅꯦ
ꯍꯣꯏ
ꯎꯝ ꯎꯝ ꯎꯝ ꯎꯝ
ꯍꯩ ꯍꯨꯝ ꯍꯥ
ꯎꯝ ꯎꯝ
ꯍꯥꯏꯔꯛꯑꯣꯅꯦ ꯅꯪꯁꯨ ꯀꯔꯤ ꯍꯥꯏꯗꯣꯢꯅꯣ ꯈꯪꯗꯔꯦ
ꯑꯍꯥ ꯑꯗꯨꯟꯅꯦ ꯎꯝ
ꯎꯝ
ꯎꯝ ꯑꯝ
ꯑꯣ ꯉꯥꯡꯕꯁꯨ ꯄꯛ ꯍꯩꯇꯕꯅꯤꯅ ꯉꯥꯡꯊꯣꯛꯅꯤꯡꯉꯥꯏꯁꯨ
ꯑꯗꯨꯅꯦ ꯃꯤꯒ ꯋꯥꯔꯤ ꯁꯥꯟꯅꯕꯁꯨ ꯍꯩꯇꯕ
ꯎꯝ
ꯐꯨꯠꯕꯣꯜꯒꯨꯝꯕꯗꯤ ꯌꯦꯡꯕ꯭ꯔꯥ ꯅꯣꯏꯗꯤ
ꯍꯥꯥ
ꯐꯨꯠꯕꯣꯜꯒꯨꯝꯕꯗꯤ ꯌꯦꯡꯕ꯭ꯔꯥ
ꯑꯦ ꯃꯔꯛ ꯃꯔꯛ ꯌꯦꯡꯉꯤꯗ ꯑꯅꯥꯕ ꯂꯩꯕꯒꯤꯀꯣ ꯎꯝ ꯀꯟꯅ ꯊꯥꯕꯁꯨ ꯌꯥꯗꯕꯒꯤ ꯎꯝ ꯉꯁꯤꯗꯤ ꯍꯤꯡꯅꯤꯡꯉꯁꯨ ꯎꯄꯥꯏ ꯂꯩꯇꯦ ꯊꯦꯡꯅ ꯂꯥꯛꯄꯅꯤꯅ
ꯍꯣꯏ ꯊꯦꯡꯅ ꯂꯥꯛꯄꯅꯤꯅ ꯑꯩꯈꯣꯏꯗꯤ ꯊꯕꯛꯁꯨ ꯇꯧꯕꯅꯤꯅ ꯋꯥꯏꯑꯦ
ꯎꯝ ꯅꯪꯒꯤ ꯅꯨꯄꯥꯅꯥ ꯀꯔꯤ ꯇꯧꯕꯣ
ꯑꯁ ꯊꯕꯛ ꯃꯆꯥ ꯃꯆꯥꯝꯆꯥꯥ ꯐꯥꯎꯕꯅꯤꯗꯥ ꯑꯩꯒꯤ ꯏꯄꯥꯁꯁꯨ
ꯎꯝ ꯅꯨꯄꯤ ꯅꯨꯄꯥꯗꯨꯝ ꯈꯔ ꯈꯔ ꯑꯣꯏꯔꯁꯨ ꯇꯥꯎꯕꯅ ꯐꯩꯌꯦ ꯑ ꯌꯨꯝꯗ ꯂꯩ
ꯄꯅꯤꯗ ꯎꯝ ꯎꯝ
ꯎꯝ
ꯎꯝ ꯑꯦ ꯏꯪꯈꯣꯜꯗꯗꯤ ꯀꯔꯤ ꯀꯔꯤ ꯊꯥꯕ꯭ꯔꯥ ꯍꯧꯖꯤꯛ ꯀꯥꯟꯗꯤ
ꯄꯣꯡ ꯍꯋꯥꯏ ꯈꯪꯕ꯭ꯔꯥ
ꯍꯋꯥꯏ
ꯎꯝ ꯄꯣꯡ ꯍꯋꯥꯏꯗꯣ
ꯑꯣ
ꯄꯣꯡ ꯍꯋꯥꯏꯒ ꯀꯣꯂꯤ ꯍꯋꯥꯏꯒ ꯀꯣꯕꯤ ꯃꯥꯏꯔꯦꯟꯒꯨꯝꯕ ꯈꯥꯃꯦꯟꯒꯨꯝꯕ ꯊꯥꯕ
ꯑꯣ ꯀꯣꯕꯤꯁꯨ ꯊꯥꯕ ꯍꯥꯎꯈ꯭ꯔꯕ꯭ꯔꯥ
ꯎꯝ
ꯑꯣ
ꯀꯣꯕꯤꯁꯨ ꯊꯥꯥꯒ꯭ꯔꯦ ꯅꯍꯥꯟ ꯊꯥꯈ꯭ꯦꯗ ꯃꯤꯗꯤ ꯌꯣꯟꯅꯕꯁꯨ ꯌꯥꯎꯈ꯭ꯔꯦ
ꯑꯣ ꯑꯩꯒꯤ ꯌꯦꯡꯈꯣꯜꯗꯗꯤ ꯏꯁꯤꯡ ꯊꯨꯝꯕꯒꯤꯀꯣ ꯀꯣꯕꯤꯒꯨꯝꯕꯁꯨ ꯊꯥꯕ ꯌꯥꯗꯦ ꯊꯥꯗꯕꯒꯤ ꯀꯣꯕꯤꯒꯨꯝꯕꯗꯤ ꯊꯥꯗ꯭ꯔꯦ
ꯎꯝ
ꯎꯝ
ꯑꯩꯈꯣꯏꯁꯨ ꯇꯝꯄꯥꯛꯅꯤ ꯑꯗꯨꯣꯏꯁꯨ ꯀꯔꯤꯔ ꯈꯪꯗꯦ ꯅꯣꯡꯁꯦ ꯀꯟꯅ ꯆꯨꯗꯕꯒꯤꯀꯣ
ꯎꯝ
ꯑꯗꯣ ꯃꯥꯒꯤ ꯂꯦꯕꯔ ꯊꯥꯕ ꯃꯐꯝꯗ ꯈꯔ ꯈꯔ ꯋꯥꯡꯍꯟꯕ
ꯆꯨꯔꯤꯌꯣꯅ ꯁꯦꯝꯕꯀꯣ꯫
ꯑꯣ ꯑꯣ
ꯏꯁꯤꯡꯛ ꯆꯥꯐꯝ ꯁꯦꯝꯕ ꯑꯗꯨꯃꯥꯏꯅ ꯇꯧꯔꯒꯤ꯫
ꯑꯣ
ꯅꯠꯇ꯭ꯔꯗꯤ ꯁꯤꯒꯅꯤ ꯂꯣꯏꯅ꯫
ꯑꯗꯨꯅꯦ
ꯎꯝ
ꯎꯝ
ꯎꯝ
ꯍꯣꯏ ꯂꯧꯕꯨꯛꯇꯤ ꯇꯧꯕ꯭ꯔꯥ꯫
ꯂꯧꯕꯨꯛꯇꯤ ꯇꯧꯗꯦ ꯂꯧ ꯂꯧ ꯇꯧꯗꯦ꯫
ꯑꯣ
ꯑꯗꯨꯝ ꯏꯆꯦꯈꯣꯏꯒꯤ ꯂꯧ ꯇꯧꯕ ꯑꯗꯨꯝ꯫ ꯈꯔ ꯈꯔ ꯑꯗꯨꯝ ꯃꯇꯦꯡꯗꯤ ꯄꯥꯡꯉꯤ꯫
ꯑꯣ
ꯃꯤꯉꯣꯟꯗ ꯂꯩꯔꯒ ꯆꯥꯅ ꯐꯥꯔꯦꯗ꯫
ꯑꯗꯨꯅꯦ
ꯃꯤ ꯂꯩꯥꯏꯇꯥꯅꯤꯅꯅꯥꯀꯣ꯫ ꯁꯨꯅꯉꯥꯏ ꯃꯤ ꯂꯩꯇꯕꯅꯤꯅ ꯂꯩꯔꯒ ꯆꯅ ꯐꯩꯌꯦꯕ꯫
ꯑꯗꯨꯅꯤ
ꯑꯩꯒꯤ ꯏꯆꯦ ꯃꯣꯏ ꯇꯝꯄꯥꯛ ꯂꯧ ꯌꯥꯝ ꯆꯥꯎꯅ ꯇꯧꯋꯦ ꯑꯗꯨꯝ ꯃꯣꯏꯗ ꯑꯗꯨꯝ ꯂꯩꯔ ꯂꯩꯔꯒ ꯆꯥꯏ꯫
ꯑꯣ ꯑꯣ ꯑꯗꯨꯁꯨ ꯐꯥꯏꯌꯦ ꯑꯣ
ꯅꯣꯏꯗꯤ ꯀꯃꯥꯏꯅ ꯇꯧꯕ ꯆꯤꯡꯗ ꯂꯩꯕ꯭ꯔꯥ ꯀꯃꯥꯏꯅ ꯇꯧꯕ꯫
ꯍꯣꯏ ꯑꯩꯈꯣꯏꯗꯤ ꯑꯈꯣꯏꯗꯤ ꯆꯤꯡꯗ ꯂꯩꯌꯦ꯫
ꯎꯝ
ꯎꯝ ꯆꯤꯡꯗ ꯂꯩꯕꯅꯦ ꯑꯩꯈꯣꯏꯗꯤ꯫
ꯆꯤꯡꯗꯤ ꯏꯟꯁꯥꯡ ꯊꯥꯕꯁꯨ ꯐꯖꯔꯕꯅꯤꯅ꯫
ꯍꯣꯏ ꯈꯔ ꯈꯔꯗꯤ ꯃꯤ ꯈꯔꯗꯤ ꯐꯖꯅ ꯊꯥꯏꯌꯦ꯫
ꯎꯝ
ꯎꯝ ꯎꯝ
ꯍꯥꯟꯅ ꯑꯩꯁꯨ ꯆꯤꯡꯗ ꯂꯩꯔꯝꯕꯅꯤ ꯑꯗꯨꯝ ꯐꯗꯤꯒꯣꯝꯗꯣ ꯑꯩꯈꯣꯏꯗꯤ ꯐꯗꯤꯒꯣꯝꯒꯨꯝꯕꯁꯦ ꯐꯥꯝ ꯑꯣꯏꯅ ꯇꯧꯅꯩꯌꯦꯕ꯫ ꯀꯣꯕꯤꯒꯨꯝꯕ꯫ ꯍꯪꯒꯥꯝꯒꯨꯝꯕꯁꯦ ꯃꯣꯔꯣꯛꯀꯨꯝꯕ ꯑꯗꯨꯝ ꯇꯝꯄꯥꯛꯇ ꯂꯥꯛꯑꯒ ꯌꯣꯟꯕ ꯦꯒꯣ ꯁꯦꯜꯗꯀꯣ ꯊꯥꯕ ꯑꯗꯨꯃꯥꯏꯅ ꯇꯧꯔꯝꯃꯦ꯫ ꯍ ꯋꯥꯃꯟꯗꯅ ꯂꯩꯅꯤꯡꯕꯗ ꯆꯤꯡꯗꯁꯨ꯫
ꯑꯣ ꯑ ꯑꯗꯨꯅꯦ꯫
ꯄꯣꯠ ꯌꯣꯟꯕ ꯆꯠꯄꯁꯨ ꯎꯝ ꯍꯩꯇ꯭ꯔꯗꯤ ꯌꯥꯗꯅꯦ
ꯑꯗꯨꯅꯦ ꯃꯆꯤꯟꯗ꯭ꯔ ꯃꯆꯤ ꯌꯥꯟꯗ꯭ꯔꯥ ꯌꯥꯗ꯭ꯔꯗꯤꯀꯣ꯫ ꯄꯣꯠꯆꯁꯨ ꯁꯤꯠꯇꯕꯅꯦ ꯎꯝ
ꯄꯣꯠꯄꯨꯗꯤ ꯁꯤꯠꯇꯤ ꯁꯤꯠꯂꯦ ꯑꯗꯨ ꯑꯩꯗꯤ ꯑꯗꯨꯒ ꯑꯩꯈꯣꯏꯗꯤꯀꯣ꯫ ꯉꯟꯅ ꯂꯥꯛꯇꯗ꯭ꯔꯗꯤ ꯄꯨꯡ ꯑꯍꯨꯝ ꯃꯈꯥꯏ ꯑꯗꯨꯃꯥꯏꯅ ꯂꯥꯛꯇ꯭ꯔꯗꯤ ꯐꯝ ꯐꯝꯐꯝꯗꯤ ꯐꯪꯗꯦꯕꯀꯣ ꯑꯗꯨ ꯋꯥꯏꯑꯕ꯫
ꯑꯣ ꯑꯗꯨꯅꯦ
ꯍꯧꯖꯤꯛꯇꯤ ꯈꯨꯟ ꯈꯨꯟꯗ ꯉꯥꯛꯇ ꯌꯣꯟꯅꯈ꯭ꯔꯦꯗ ꯃꯤ ꯂꯧꯕ ꯑꯗꯨꯝ ꯂꯥꯛꯑꯦ ꯒꯥꯔꯤ ꯇꯧꯔꯒ
ꯑꯣ ꯑꯣ
ꯀꯣꯟꯅꯗ꯭ꯔꯦ ꯕꯖꯥꯔ ꯆꯠꯂꯒ ꯌꯣꯟꯅꯗ꯭ꯔꯦ
ꯑꯣ ꯑꯗꯨꯁꯨ ꯐꯩꯌꯦ ꯑꯗꯨꯅꯁꯨ ꯋꯥꯁꯤꯡꯉꯦ
ꯍꯣꯏ ꯑꯗꯨꯅ